ꯑꯣ ꯇꯥꯔꯕꯣ
ꯇꯥꯔꯦ ꯇꯥꯔꯦ
ꯑꯣ ꯗꯦꯕꯤꯀꯥꯒꯤꯗ ꯃꯥꯅ ꯂꯥꯛꯑꯣ ꯍꯥꯏꯗꯅ
ꯎꯝ
ꯑꯗꯨꯒꯤꯗꯣ ꯑꯩꯅ ꯅꯍꯥꯟ ꯉꯔꯥꯡꯗꯤꯟꯒ ꯋꯥꯔꯤ ꯁꯥꯕ ꯁꯨꯃꯥꯏꯅ ꯍꯥꯏꯈꯤꯕꯅꯦ ꯑ ꯑꯩꯈꯣꯏꯗꯨꯅ ꯁꯤꯗꯩ ꯂꯥꯛꯄ ꯅꯨꯃꯤꯠꯇꯣ ꯅꯣꯏꯗ ꯌꯨꯝꯗꯩ ꯂꯥꯛꯄ ꯅꯨꯃꯤꯠꯇꯣ
ꯎꯝ
ꯆꯞ ꯃꯥꯟꯅꯅ ꯂꯥꯛꯑꯦꯗꯅ
ꯎꯝ
ꯑꯗꯨꯒ ꯑꯩꯈꯣꯏꯅ ꯑꯗꯨꯝ ꯃꯣꯏꯗ ꯆꯠꯈꯤꯕ ꯅꯣꯏꯁꯨ ꯑꯗꯨꯝ ꯍꯥꯏꯖꯤꯜꯂꯛꯄ
ꯌꯥꯏ ꯀꯣꯏ ꯅ ꯆꯦꯇꯅ ꯃꯦꯗꯤ ꯀꯔꯝꯕ ꯑꯗꯨꯅꯦ ꯑꯣ ꯌꯥ ꯀꯩꯅꯣꯒꯤ ꯅꯨꯃꯤꯠꯇꯁꯤ ꯑ
ꯅꯠꯇꯦ ꯁꯦꯃꯤꯅꯥꯔꯒꯤ ꯅꯨꯃꯤꯠꯇꯨꯗꯗꯤ ꯁꯦꯃꯤꯅꯥꯔ ꯆꯠꯄ ꯅꯨꯃꯤꯠꯇꯨꯗꯤ ꯊꯕꯛ ꯈꯔ ꯇꯧꯁꯦꯅ ꯍꯥꯏꯅꯔꯤ ꯃꯥꯒ ꯑꯩꯒ
ꯀꯩ ꯀꯩ ꯊꯥꯕꯛꯅꯣꯅꯦ
ꯑꯩ ꯆꯦ ꯀꯝꯂꯥꯏ ꯃꯅꯥꯥ ꯆꯪꯅꯤ ꯍꯥꯏꯕꯗꯣ
ꯑꯣ ꯃꯥꯒ ꯆꯠꯃꯤꯟꯅꯧꯔꯒꯦꯕ
ꯏꯀꯥꯟꯗ ꯑꯗꯨꯝ ꯆꯠꯄꯗꯨ ꯄꯨꯟꯅ ꯆꯠꯊꯎꯁꯦꯅ ꯕꯔꯥ ꯍꯧꯗꯔꯤꯉꯩꯩꯅ
ꯏ ꯅꯣꯏ ꯁꯤꯡꯕꯤꯅꯤꯅꯔ ꯄꯨꯡ ꯀꯌꯥꯗ ꯑꯣꯏꯒꯦ ꯍꯥꯏꯕ
ꯄꯨꯡ ꯈꯪꯗ꯭ꯔꯤ ꯊꯦꯡꯅ ꯂꯣꯏꯔꯒꯅ ꯉꯟꯅ ꯆꯠꯂꯦ ꯉꯟꯅ ꯂꯣꯏꯔꯒꯅ ꯊꯦꯡꯅ ꯆꯠꯂꯦ
ꯀꯣꯏ ꯙꯥꯟꯅꯥꯔꯕꯅꯤ ꯀ
ꯑꯩꯅ ꯌꯦꯡꯗꯕ ꯋꯥꯆꯞ ꯆꯪꯕꯁꯨ ꯌꯥꯗꯦꯕ ꯍꯧꯖꯤꯛ
ꯑꯝ ꯒ ꯆꯦ ꯀ ꯃꯥꯔꯦ ꯄꯥꯎ ꯄꯥꯎ
ꯀꯔꯤ ꯇꯧꯔꯦ ꯍꯥꯏꯕꯅꯣ ꯐꯪꯗ꯭ꯔꯦꯕ ꯑꯁ
ꯪꯂꯗ
ꯇ꯭ꯔꯥꯏ ꯇꯧꯔꯨꯕꯁ ꯁꯨꯃꯥꯏ ꯇꯧꯅꯕꯁꯨ ꯌꯥꯎꯈ꯭ꯔꯕ ꯈꯪꯗꯕꯅꯤꯅ ꯈꯪꯗꯕꯅꯤꯅ ꯇ꯭ꯔꯥꯏ ꯇꯧꯔꯨꯕ ꯆꯪꯒꯦꯅ
ꯊꯗꯅꯦ
ꯑ ꯇꯤ ꯅ ꯑꯗꯨꯒ ꯉꯍꯥꯏ ꯍꯜꯂꯛꯄ ꯅꯨꯃꯤꯠꯇꯗꯤ ꯑꯁ ꯃꯕꯨ ꯌꯥꯝ ꯐꯕ ꯍꯜꯂꯨꯕꯤ ꯗꯩꯅꯦ
ꯅꯪ ꯏ ꯁꯤ ꯗꯦ ꯍꯅꯒꯤ ꯅꯨꯃꯤꯇꯥ
ꯑꯥꯎ ꯃꯣꯏ ꯒꯥꯔꯤꯗꯣ ꯑꯩ ꯏꯔꯤꯁꯣꯗ ꯆꯠꯂꯝꯕ ꯍꯥꯏꯇꯥꯔꯦ
ꯎꯝ
ꯑꯩꯅ ꯈꯜꯂꯤꯁꯤꯅ ꯑꯩ ꯔꯤꯛꯁꯣ ꯆꯦꯜꯂꯤꯕꯩꯅꯤꯗꯅ ꯈꯥꯝꯃꯨꯔꯦ ꯑꯗꯨꯒ ꯅ ꯇꯤ ꯑꯩꯈꯣꯏ ꯂꯅꯥꯏ ꯆꯠꯄꯅꯦꯅ ꯍꯥꯏꯔꯛꯑꯦ ꯍꯥꯟꯅ ꯑꯍꯥꯟꯕꯗ ꯑꯗꯨꯒ ꯇꯣꯉꯣ ꯇꯣꯉꯣ ꯥꯏꯅ ꯍꯥꯏꯔꯒ ꯌꯥꯝ ꯀꯔꯤ ꯍꯥꯏꯅꯤ ꯋꯥ ꯉꯥꯡ ꯇꯝ ꯁꯤ ꯁꯤ ꯉꯥꯡꯕꯗꯣ
ꯆ
ꯑꯩ ꯕꯔꯥꯁꯨ ꯂꯧꯕꯤꯍꯧꯗ꯭ꯔꯦ ꯃꯣꯏ ꯑꯍꯟꯅꯕ ꯑꯩ ꯅꯨꯄꯥꯅ ꯊꯧꯕ
ꯑꯣ ꯑꯗꯨ ꯅ ꯑꯅꯦ ꯍꯥꯏꯁꯦ
ꯍꯥ ꯑꯔ ꯇꯥꯗꯒꯗꯧꯔꯒꯦ
ꯑꯣ ꯁ ꯄꯔ ꯅꯤꯡꯕ꯭ꯔꯁꯨ
ꯅꯨꯡꯉꯥꯏꯔꯌꯦ ꯅꯪꯒꯤ ꯋꯥꯔꯤꯁꯦ ꯑꯃꯨꯛ ꯍꯦꯟꯅ ꯅꯨꯡꯉꯥꯏꯌꯦ
ꯇꯥꯕꯗ ꯑꯃꯨꯛꯀꯦꯟꯅ ꯄꯦꯟꯖꯔꯦ ꯏꯁꯥꯁꯤꯅ
ꯁꯤ
ꯍꯥ ꯅꯪꯅ ꯉꯥꯡꯕ ꯑꯃꯨꯛ ꯑꯩꯅ ꯇꯥꯗ ꯅꯪꯅ ꯑꯩꯅ ꯉꯥꯡꯕ ꯅꯪꯅ ꯑꯃꯨꯛ ꯇꯥꯗ ꯇꯧꯕꯧ ꯃꯥꯜꯂꯦ ꯑꯩꯅ
ꯇꯨ ꯅꯪ ꯉꯥꯡꯕ ꯇꯥꯗꯦꯕ꯫
ꯗꯕ꯭ꯔꯣ꯫
ꯑꯃꯨꯛ ꯁꯧꯕ ꯇꯥꯔꯦ ꯍꯖꯤꯛꯄꯨꯗꯤ꯫
ꯕꯤꯒꯤꯅ ꯀꯥ ꯍꯥ꯫
ꯊꯕꯛ ꯇꯧꯕ꯭ꯔꯥ꯫
ꯎꯝ ꯊꯕꯛꯄꯨꯗꯤ ꯇꯧꯋꯦ꯫
ꯎꯝ ꯑꯗꯨꯅꯅꯦ ꯑꯩ ꯈ ꯋꯥꯗꯣ ꯍꯥꯏꯗꯤ ꯕꯣꯏ꯭ꯁꯗꯣ ꯑꯃꯨꯃꯨꯛ ꯆꯦꯜꯂꯦꯕ꯫ ꯐꯣꯟꯖꯅ ꯄꯥꯏ꯫
ꯎꯝ꯫ ꯂꯪꯈꯠꯀꯅꯣ ꯂꯪꯈꯠꯀꯅꯣ꯫
ꯇꯤꯕ ꯄꯩꯁꯥꯁꯨ ꯑꯝꯇ ꯂꯩꯇꯦ ꯑꯗꯒꯤ꯫ ꯌꯨꯝꯗꯁꯨ ꯀꯅꯥꯝ ꯂꯩꯇꯦ ꯐꯣꯟ ꯇꯧꯔꯒꯅ ꯑꯩꯕꯨ ꯊꯝꯃꯨ ꯊꯝꯃꯣꯅ꯫ ꯊꯣꯡꯗꯕꯤ ꯂꯩꯇꯥꯝꯅꯦ꯫ ꯖꯣꯕꯀꯥꯔ ꯁꯨꯕ ꯆꯠꯈꯤ ꯂꯣꯏꯅ꯫
ꯂꯣꯏꯃꯛ꯫
ꯑꯩꯈꯣꯏ ꯏꯅꯝꯃꯒ ꯑꯩꯈꯣꯏ ꯑꯩꯈꯣꯏ ꯃꯥꯒ ꯖꯣꯀꯥꯠ ꯁꯨꯕ ꯖꯣ ꯀꯥꯠꯀꯤ ꯑꯗꯒꯤ ꯑꯩꯈꯣꯏꯗꯥꯒ ꯑꯩꯈꯣꯏꯗꯥꯅ ꯃꯣꯏꯒꯤ ꯁꯪꯒꯥꯕꯒꯤ ꯆꯠꯈꯤ ꯑꯗꯒꯤ ꯀꯩꯅꯣꯅ ꯀꯔꯤ ꯀꯔꯤ꯫
ꯇꯥꯃꯣꯖꯥꯅ꯫
ꯅꯠꯇꯦ꯫ ꯑꯩꯈꯣꯏ ꯑꯩꯈꯣꯏ ꯇꯝꯆꯥ ꯂꯩꯇꯦ ꯑꯩꯈꯣꯏ ꯇꯝꯆꯥ ꯗꯤꯑꯥ ꯂꯩꯌꯦ꯫ ꯔꯦꯟꯇ ꯑꯩꯈꯣꯏ ꯕꯥꯅ ꯑꯉꯥꯡ ꯂꯧ ꯆꯠꯈꯤ꯫
ꯅꯣꯏ ꯕꯥ ꯐꯣꯟ ꯄꯨꯒꯤꯗ꯭ꯔꯣ꯫
ꯄꯨꯒꯤ꯫
ꯍꯥꯏꯒꯣꯗꯅ꯫
ꯂꯩꯕꯤꯔꯛꯑꯣꯏ ꯏꯕꯦꯃ ꯊꯥꯎꯒ ꯂꯩꯕꯤꯗꯧ ꯃꯤꯗꯥ ꯅꯠꯇꯦ꯫
ꯎ꯫ ꯆꯪꯉꯛꯀꯅꯣꯌꯣ ꯂꯩꯗ꯭ꯔꯗꯤ꯫
ꯄꯩꯁꯥ ꯌꯥꯎꯗꯦ ꯍꯥꯏꯔꯛꯀꯅꯤ꯫
ꯎ꯫ ꯊꯣꯡꯉꯣ ꯊꯣꯡꯉꯣ ꯀꯥꯡꯁꯣꯏ ꯊꯣꯡꯉꯣ ꯉꯥꯒ ꯊꯥꯎꯅꯣ꯫
ꯍꯥꯎꯕꯅ ꯂꯣꯏꯔꯅꯤꯗ꯫
ꯑꯗꯨꯅ ꯐꯔꯅꯤ꯫
ꯐꯗꯧ ꯃꯥꯜꯂꯦꯗꯨꯅꯦ꯫
ꯂꯤꯆꯠ ꯑꯃ ꯇꯧꯋꯦ ꯍꯥꯏꯃꯤꯗ꯫
ꯑꯣꯝꯅ ꯀꯩꯩꯅ ꯏꯟꯁꯥꯡ ꯊꯣꯡꯕꯤꯒꯦ ꯍꯥꯏꯔꯒ ꯃꯣꯏꯅ ꯍ
ꯏꯟꯁꯥꯡ ꯊꯣꯡꯕꯤꯒꯦ ꯍꯥꯏꯔꯒ ꯌꯥꯔꯦ ꯑꯗꯤ
ꯇꯣꯛꯆꯔꯦꯗ ꯅꯠꯇ꯭ꯔꯣ
ꯑꯩꯈꯣꯏ ꯊꯥ ꯂꯩꯌꯦꯕꯤꯔꯠ ꯇꯤꯀꯦꯠ ꯂꯧꯒꯦꯔꯥ ꯐꯣꯇꯣ ꯀꯥꯞꯄ ꯊꯥꯔꯛꯇꯧꯗꯨꯁꯨ ꯋꯥꯠꯆꯦꯞꯇ ꯊꯥꯔꯛꯄ ꯌꯥꯔꯣꯏꯅꯦ ꯇꯧꯔꯤꯁꯦ꯫
ꯑꯁ ꯌꯥꯝ ꯅꯨꯡꯉꯥꯏꯇꯦ ꯑꯩꯗꯤ ꯎꯇꯤ ꯊꯣꯡꯕꯗꯨ ꯆꯥꯅꯤꯡꯉꯦ꯫
ꯑꯁ ꯖꯤꯕꯤꯀꯥꯁꯨꯗꯤ ꯊꯣꯡꯉꯦ ꯍꯥꯏꯨꯗꯥꯏꯅꯦ
ꯊꯣꯡꯗꯦ ꯊꯣꯡꯒꯦꯅ ꯍꯥꯏꯕ ꯃꯥꯗꯣ꯫ ꯊꯣꯡꯅꯤ ꯍꯥꯏꯕꯅꯤ ꯃꯇꯣꯟ ꯂꯩꯌꯦꯅ ꯍꯥꯏꯕꯅꯤ ꯍꯣꯔꯦꯟ ꯉꯍꯥꯛ ꯂꯩꯔ ꯊꯣꯡ ꯊꯣꯡꯅꯤ ꯍꯥꯏꯕꯅꯤ ꯃꯥꯗꯤ ꯉꯁꯤ ꯅꯣꯡꯉꯥꯟꯕꯒꯤ ꯈꯔ ꯌꯥꯝ ꯐꯨꯖꯤꯟꯒ꯭ꯔꯥ ꯃꯥꯜꯂꯦ꯫
ꯑꯧ ꯃꯣꯏ ꯏꯇꯣꯟꯁꯨ ꯁ꯭ꯀꯨꯜ ꯆꯠ ꯈꯤ ꯃꯣꯏ ꯃꯥꯁꯨ꯫ ꯁꯪꯒꯥꯕ ꯆꯠꯅꯤ ꯍꯥꯏꯕ꯭ꯔꯥ꯫
ꯎꯝ꯫
ꯃꯇꯣꯟꯇꯒꯤꯅꯤꯅ꯫
ꯃꯇꯣꯟ ꯂꯩꯕꯅꯤ ꯍꯣꯔ ꯃꯥꯏꯅ ꯊꯣꯡꯖꯔꯅꯤ ꯆꯥꯅꯤꯡꯉꯀꯥꯟꯗ꯫
ꯅꯪ ꯑꯣꯏꯗꯤ ꯆꯥꯔꯔꯣꯏꯅꯦꯀꯣ ꯆꯥꯛ ꯊꯣꯡꯉꯒ꯫
ꯆꯥꯔꯔꯣꯏꯁꯤ ꯆꯥꯛꯀ ꯆꯥꯅꯤꯡꯗꯦ ꯃꯣꯏ ꯆꯥꯛꯁꯦ꯫
ꯑꯗꯨꯅꯦ ꯈꯪꯉꯦꯕ ꯅꯪ ꯑꯣꯏꯗꯤ ꯆꯥꯔꯣꯏꯕ꯫ ꯍꯣ ꯍꯣ ꯍꯣ ꯑꯗꯨ ꯍꯥꯏꯔꯒ ꯃꯪ ꯋꯥꯔꯤ ꯂꯤꯕꯤꯒꯁꯦ ꯃꯪꯗꯅꯦ꯫ ꯃꯡ ꯅꯠꯇꯦ ꯑꯩꯈꯣꯏ ꯕꯥ ꯉꯔꯥꯡ꯫ ꯇꯥꯜꯍꯧꯔꯦꯕ ꯍꯣꯏ ꯇꯕꯕꯨꯗꯩꯁꯨ ꯇꯨꯝꯕꯤꯌꯨꯀꯣ꯫ ꯑꯗ ꯉꯍꯥꯟꯒꯩꯗꯤ ꯃꯍꯥꯚꯥꯔꯠ꯫ ꯇꯥꯏꯔꯒ ꯑꯗꯨꯝ꯫ ꯇꯨꯝꯕꯅꯦꯕ꯫ ꯑꯗꯨ ꯑꯗꯨꯒ ꯅꯍꯥꯟ ꯉꯔꯥꯡꯗꯗꯤ ꯃꯍꯥꯛ ꯇꯥꯗ꯭ꯔꯦ ꯁꯨꯝ ꯑꯗꯒꯤ ꯗ ꯀꯩꯅꯣꯅ ꯁꯗꯥꯟꯗꯅ ꯑꯃ ꯀꯩꯅꯣ ꯆꯠꯄꯩ ꯈꯣꯠꯄꯩ ꯍꯥꯏꯕꯗꯣ ꯀꯦꯝ ꯆꯠꯄꯒꯤ ꯑꯗꯨ ꯊꯝꯃꯛꯏ꯫ ꯗꯅ꯫
ꯈꯪꯗꯦ ꯑꯩꯉꯣꯟꯗꯗꯤ ꯎꯗꯦ ꯑꯩ ꯎꯗꯦ꯫
ꯇꯦ ꯅꯦꯄꯣꯂꯤꯌꯟꯅ ꯊꯝꯃꯛꯏꯗꯅ꯫
ꯑꯥ ꯈꯪꯗꯦꯅꯦ ꯄꯣꯂꯤ ꯊꯝꯕ꯭ꯔꯣ ꯑꯣ ꯌꯦꯡꯒꯦꯅꯦ꯫
ꯊꯝꯕꯅꯦ꯫ ꯑꯗ ꯊꯝꯕꯗꯣ꯫ ꯑꯗꯨꯝꯁꯨ ꯑꯗꯨꯁꯨ ꯌꯦꯡꯉꯒ ꯂꯩ ꯑꯗꯨ ꯎꯁꯜ ꯑꯗꯨ ꯍꯦꯛ ꯌꯦꯡ ꯂꯣꯏꯔꯨꯕ ꯃꯇꯥꯡ ꯇꯥꯕ꯫
ꯎꯝ꯫
ꯑꯗꯨꯒꯗꯤ ꯍꯦꯛꯇ ꯃꯪꯁꯤꯗ ꯃꯥ ꯉꯥꯛꯇ ꯎꯔꯝꯅꯦꯅꯦ꯫ ꯑꯗꯨꯁꯨ ꯃꯡꯗꯣ ꯅꯨꯡꯉꯥꯏ ꯅꯨꯡꯉꯥꯏ ꯕ ꯅꯠꯇꯦꯀꯣ꯫
ꯈꯔ ꯇꯧꯔꯦꯅ ꯑꯗꯨꯗꯤ ꯅꯡ꯫
ꯑ ꯅꯨꯡꯉꯥꯏꯕꯗꯤ ꯅꯠꯇꯦꯕ ꯑꯗꯝ ꯃꯪꯉꯤꯗꯣ ꯑꯗ ꯑꯗꯨꯒ ꯇꯨꯝꯍ ꯋꯥꯄꯗꯣꯝꯇꯟ ꯂꯩꯕꯤ ꯃꯥꯏ ꯇꯧꯝꯃꯪ ꯂꯩꯕꯤ ꯇꯧꯔ ꯂꯩꯔꯦ ꯈꯪꯕ꯭ꯔꯥ ꯉꯥꯏꯍꯥꯛꯇꯪ ꯑꯗꯩ ꯑꯩꯈꯣꯏ ꯇꯣꯟꯖꯥꯛ ꯊꯦꯡꯕ ꯌꯥꯗꯕꯅꯤꯅ ꯆꯥꯛ ꯊꯥꯒꯠꯂꯦ ꯍꯧꯖꯤꯛꯕꯨꯗꯤ ꯐꯔꯦ ꯋꯥꯔꯤꯅꯦꯕ ꯑꯩ ꯁꯥꯡꯗꯣꯛꯅꯕꯅꯤꯅꯦꯕ
ꯑꯗꯨ ꯍꯥꯏꯔꯒ ꯑꯗꯨ ꯍꯥꯏꯔꯒ ꯃꯣꯏ ꯆꯠꯂꯤꯗꯣ ꯌꯥꯝ ꯅꯨꯡꯉꯥꯏꯔꯕꯗꯧ ꯃꯥꯜꯂꯦ ꯍꯥꯏꯕ ꯌꯥꯝꯒ ꯂꯥꯞꯄꯗꯅ ꯍꯥꯏꯗꯤ ꯃꯅꯤꯄꯨꯔꯗꯒꯤ ꯈꯔ ꯂꯥꯞꯊꯣꯛꯑꯒ ꯆꯤꯡꯅꯨꯡ ꯃꯥꯒ ꯑꯣꯏꯔꯗꯅ
ꯀꯩꯅꯣꯝꯃꯥꯏꯅꯦ ꯑꯈꯤꯜ ꯚꯔꯠ ꯔꯠ
ꯑꯈꯜꯚꯔꯠꯇꯤꯌꯥ ꯗꯤ ꯌꯥꯕꯔ ꯕꯤꯗꯠꯇ ꯌꯥꯕꯔꯒꯅꯃꯒꯗ
ꯄꯔꯤꯁꯠ ꯃꯅꯤꯄꯨꯔ ꯃꯅꯤꯄꯨꯔ ꯏꯁꯇꯦꯠ ꯇ꯭ꯔꯦꯅꯤꯡ ꯀꯦꯝ ꯀꯔꯤꯅꯣ ꯇꯧꯗꯣꯏꯁꯤꯕꯣ
ꯑꯗꯨꯒꯨꯝꯕꯒꯤ ꯂꯩꯅꯕ ꯑꯗꯥꯏ ꯃꯇꯥꯡ ꯑꯃꯔꯤ ꯂꯩꯅꯅꯕ ꯇꯧꯗꯣꯏꯒꯅꯤ
ꯎꯝ ꯁꯔꯇꯤꯐꯤꯦꯠ ꯀꯅꯤ ꯆꯠ ꯅꯔꯔꯤꯒ ꯎ
ꯅꯦ ꯑꯍꯤꯡ ꯈꯔ ꯂꯦꯛ ꯈꯔ ꯆꯥꯛ ꯈꯔ ꯇꯨꯝ ꯀꯁꯨ ꯌꯥꯝ ꯋꯥꯔꯝꯃꯣꯏꯕ ꯋꯥꯕꯗꯤ
ꯎꯝ
ꯑꯗꯩꯗꯤ ꯃꯐꯝꯗ꯭ꯔꯒꯁꯨ ꯑꯗꯨꯝ ꯐꯖꯕꯅꯤꯅ ꯑꯗꯨꯝ ꯂꯩꯕꯗ ꯅꯨꯡꯉꯥꯏꯕꯗꯣ ꯏꯪ ꯂꯥꯎꯔꯝꯒꯅꯦꯕ
ꯎꯝ
ꯂꯩ ꯇꯥꯏ
ꯅꯪꯁꯨ ꯌꯥꯎꯍꯧ ꯌꯥꯗ꯭ꯔꯦ ꯑꯣ
ꯑꯩꯗꯤ ꯌꯥꯎꯅꯤꯡꯗꯕ ꯑꯗꯨꯅꯅꯦ ꯑꯍꯥꯟꯕꯗꯩ ꯁꯨꯃꯥꯏꯅ ꯈꯟꯕ ꯃꯥꯒꯤ ꯀꯦꯝ ꯀꯦꯝ ꯍꯥꯏꯕꯗꯨꯗ ꯑꯩꯈꯣꯏ ꯀꯦꯝ ꯀꯩꯅꯣ ꯇꯧꯋꯤꯗꯅ ꯑꯗꯨꯝ ꯂꯩꯔꯛ ꯃꯥꯒꯤ ꯕꯖꯥꯔ ꯃꯅꯨꯡꯗ ꯇꯧꯕ ꯈꯣꯠꯄ ꯌꯥꯎꯋꯤꯗꯅ ꯑꯗꯨꯝ ꯏꯝꯐꯥꯜ ꯃꯅꯨꯡꯗ ꯑꯗꯨꯗ ꯃꯥꯥꯏ ꯀꯦꯝ ꯍꯥꯏꯃꯜꯂꯦꯅ ꯌꯥꯎꯅꯤꯡꯗꯕꯅꯦꯕ
ꯎꯝ
ꯑꯗꯒꯤ ꯑꯗꯨ ꯑꯃꯨꯛ ꯆꯠꯂꯗꯤ ꯌꯨꯝꯗꯁꯨ ꯄꯥꯛ ꯑꯃꯨꯛ ꯂꯩꯔꯔꯣꯏꯗꯅ
ꯆꯨꯝꯃꯦ
ꯌꯨꯝꯗ ꯂꯩꯕ ꯏꯐꯪ ꯐꯪꯉꯔꯣꯏ ꯑꯗꯨꯗꯤ ꯃꯇꯝꯗꯣ
ꯑꯥ ꯋꯥꯔꯤꯁꯨ ꯁꯥꯟꯅꯔꯔꯣꯏ ꯌꯨꯝꯗ ꯂꯩꯔꯛꯇ꯭ꯔꯗꯤ ꯍ
ꯍꯣꯏꯗ ꯃꯥꯏ ꯒꯦꯝꯗꯨꯕꯨ ꯍꯦꯟꯕ ꯑꯃ ꯇꯧꯔꯤꯁꯤ ꯅꯠꯇ꯭ꯔꯣ
ꯍꯌꯦꯡ ꯀꯣꯟꯅ ꯌꯥꯎꯕ ꯌꯥꯔ ꯀꯥꯅ ꯌꯥꯎꯔ ꯂꯣꯏꯔꯦ
ꯃꯥꯅꯦ
ꯑꯩꯒꯤ ꯐꯤꯡꯒꯔ ꯄ꯭ꯔꯤꯟꯁꯦ ꯑꯩ ꯀꯩꯗꯧꯔꯃꯣ ꯈꯪꯗ꯭ꯔꯦ
ꯅꯪꯒꯤ ꯐꯣꯟꯗꯣ ꯌꯥꯔꯔꯣꯏ ꯍꯨꯟꯇꯣꯛꯈ꯭ꯔꯣ
ꯍꯣꯁꯄꯣꯠ ꯊꯥꯕ ꯍꯦꯟꯃꯟꯗꯅ ꯐꯣꯟꯁꯦ ꯉꯥꯎꯔꯛꯑꯕ ꯀꯝ ꯇꯧꯔꯦꯕ
ꯍꯣꯏ ꯁꯥꯒꯠꯃꯟꯕꯗꯣ ꯑꯗꯨꯅ ꯑꯣꯏꯔꯝꯕꯁꯨ ꯌꯥꯏ ꯐꯣꯟꯗꯣ
ꯎꯝ ꯁꯥꯒꯠꯄꯩ ꯋꯥꯗꯤ ꯊꯤꯟ ꯁꯥꯒꯠꯂꯕꯅꯤ ꯐꯣꯟꯁꯦ
ꯃꯦꯝꯅ ꯀꯔꯤꯝ ꯍꯥꯏꯔꯛꯇ꯭ꯔꯣ ꯍꯣꯁꯇꯦꯜꯒꯤꯗꯤ
ꯍꯥꯏꯔꯛꯇ꯭ꯔꯤ ꯃꯦꯝꯅ ꯀꯩꯝꯇ ꯗꯦꯠ ꯇ꯭ꯋꯦꯟꯇꯤ ꯊ꯭ꯔꯤꯗ ꯆꯠꯂꯨꯔꯅꯤ ꯑꯗꯨꯒ ꯐꯖꯅ ꯀꯟꯐꯥꯔꯝ ꯇꯥꯔꯀꯥꯟꯗ ꯃꯦꯝꯗ ꯋꯥꯔꯤ ꯁꯥꯔꯅꯤ
ꯎꯝ ꯁꯥꯗꯣ ꯁꯥꯗꯣ ꯅꯪꯅ ꯅꯪꯅ ꯍꯣꯁꯇꯦꯜ ꯂꯩꯕꯩꯁꯨ ꯅꯨꯡꯉꯥꯏꯕ ꯑꯃ ꯔꯦꯟꯇ ꯂꯩꯕꯩꯁꯨ ꯅꯨꯡꯉꯥꯏꯕ ꯑꯃ ꯑꯃꯗꯣ ꯍꯣꯁꯇꯦꯜ ꯂꯩꯔꯗꯤ ꯅꯨꯡꯗꯤ ꯅꯨꯡꯉꯥꯏꯒꯗꯕꯅꯤ
ꯅꯨꯡꯉꯥꯏꯗꯣꯏ ꯅꯨꯡꯉꯥꯏꯗꯣ ꯂꯣꯏ ꯅꯨꯡꯉꯥꯏꯔ ꯂꯩꯒꯦꯗꯤ ꯀꯅꯥꯟ ꯌꯥꯗꯣꯏꯟ
ꯍꯣꯏ ꯃꯥꯅꯦ ꯅꯪ ꯍꯣꯁꯇꯦꯜ ꯔꯦꯟꯇ ꯂꯩꯔꯒꯅ ꯑꯩꯈꯣꯏꯅ ꯍꯦꯛ ꯍꯦꯛ ꯂꯥꯛꯄ ꯑꯃꯨꯛ
ꯅꯍꯥꯟ ꯅꯣꯏꯁꯨꯃꯨꯛ ꯅꯨꯡꯉꯥꯏꯇ ꯇ꯭ꯔꯔꯤꯕꯟ
ꯃꯥꯅꯤ
ꯍꯣ ꯍꯣ ꯑꯗꯣ ꯊꯃꯒꯦ ꯑꯩꯖꯨ
ꯍꯣꯏ ꯍꯣꯏ ꯊꯝꯃꯒꯦ ꯊꯝꯃꯒꯦ ꯍꯣꯏ ꯍꯣꯏ
ꯊꯃꯦ ꯊꯃꯦ
ꯊꯃꯦ ꯊꯃꯦ
ꯍ